ꯑꯗꯣ
ꯀꯔꯤ ꯇꯧꯔꯤꯒꯦ
ꯍꯤꯞꯄꯤꯗ ꯅꯪꯗꯤ
ꯑꯣ ꯑꯩꯗꯤ ꯅꯪ ꯅꯤꯡꯁꯤꯡꯁꯤꯡꯕ ꯂꯩꯌꯦ
ꯏꯁ ꯂꯣꯏꯗꯅ ꯊꯃꯣꯏꯁꯤ ꯗꯤꯛ ꯗꯤꯛ ꯆꯣꯡꯒ ꯇꯧꯏꯤ
ꯅꯪꯗꯤ ꯅꯤꯡꯁꯤꯡꯗ꯭ꯔꯣ
ꯕꯣꯜꯒꯤꯗꯃꯛꯇ ꯋꯥꯔꯤ ꯁꯥꯟꯅꯍꯜꯂꯤ ꯃꯩ ꯃꯨꯠꯇꯅ
ꯑꯦ ꯅꯨꯡꯉꯥꯏꯔꯝꯗꯨꯅꯦ ꯑꯗꯨꯗꯤ
ꯃꯩ ꯃꯨꯠꯇꯔ ꯁꯤ ꯌꯦꯡꯉꯣꯅꯤ ꯑꯩꯅ ꯍꯥꯏꯗ꯭ꯔꯥ ꯉꯁꯥꯏ
ꯑ ꯃꯥꯏ ꯃꯣꯟꯗꯗꯤ ꯅꯨꯡꯉꯥꯏꯕꯅꯤꯍꯦ
ꯑꯩ ꯑꯌꯨꯛꯀꯤ ꯌꯦ ꯇꯥꯔꯦ
ꯑꯩꯈꯣꯏꯗꯁꯨ ꯉꯁꯥꯏꯗꯤ ꯃꯨꯠꯄꯅꯦ ꯍꯧꯖꯤꯛꯇꯤ ꯃꯨꯠꯂꯥꯛꯑꯦ
ꯑꯗꯨꯗꯤ ꯅꯪꯅ ꯑꯃꯨ ꯂꯥꯛꯄ ꯑꯩꯈꯣꯏꯅ ꯃꯨꯠꯄ
ꯀꯔꯤꯍꯥꯏꯕ
ꯅꯣꯏꯅ ꯃꯩꯗꯨ ꯃꯨꯛ ꯂꯥꯛꯄ ꯑꯩꯈꯣꯏꯅ ꯑꯃꯨꯛ ꯃꯨꯠꯄ
ꯍꯣꯏ
ꯇ ꯏꯔꯦꯕꯣ
ꯀꯔꯤ ꯍꯥꯏꯕ
ꯅꯪ ꯉꯁꯥꯏ ꯑꯦꯁꯥꯏꯟꯃꯦꯟꯗꯨ ꯏ ꯂꯣꯏꯔꯕꯣ
ꯀꯔꯤ
ꯃꯥ ꯑꯁꯝꯃꯦ ꯏꯒꯤꯗꯥꯏꯅꯦ ꯉꯁꯥꯏ
ꯀꯩ ꯍꯥꯏꯕ
ꯅꯪ ꯅꯪ ꯅꯠꯇ꯭ꯔ ꯉꯥꯁꯥꯏ ꯑꯦꯁꯥꯏꯟꯃꯦꯟ ꯏ ꯍꯥꯏꯗꯣ
ꯑꯥꯎ
ꯂꯣꯏꯔꯕꯣ
ꯀꯦꯔꯤꯌꯦ
ꯐꯖꯅꯦ ꯎꯝ ꯎꯝ ꯂꯥꯏꯔꯤꯛ ꯍꯩꯕ ꯅꯣꯏ ꯏꯒꯗꯝ
ꯍꯣꯏ ꯍꯣꯏ ꯀꯅꯥ ꯀꯅꯥ ꯂꯩꯅꯣ
ꯑꯩ ꯏꯊꯟ ꯂꯩꯌꯦ
ꯑꯣ ꯅꯨꯡꯁꯤꯍꯦ ꯏꯊꯟꯗ ꯂꯩꯕꯁꯦ
ꯀꯩꯒꯤ ꯅꯨꯡꯁꯤꯔꯨꯕ
ꯃꯊꯟꯗ ꯂꯩꯕꯒꯤ ꯅꯨꯡꯁꯤꯕ ꯐꯣꯔꯛꯑꯦ
ꯎꯝ ꯅꯨꯡꯁꯤꯗ ꯔꯁꯤ ꯌꯥꯏꯗ ꯀꯝ ꯀꯥꯏ
ꯅꯪ ꯅꯨꯡꯁꯤꯕ꯭ꯔꯣ
ꯍꯥꯥ
ꯁꯤꯗꯔꯥ ꯍꯥꯏꯕ ꯅꯪꯗꯤ
ꯑ
ꯑꯩꯕꯨ ꯑꯁ ꯃꯁꯤꯡꯒ ꯐꯛꯇꯕ ꯃꯅꯦꯗ ꯅꯪꯗꯤ
ꯎ
ꯃꯤꯅ ꯅꯨꯡꯁꯤꯔꯒ ꯀꯣꯜ ꯇꯧꯔꯔꯛꯄ ꯃꯇꯝꯗ ꯅꯪꯅ ꯅꯨꯡꯁꯤꯔꯗꯤ ꯕꯤꯠꯀ ꯌꯥꯎꯗꯦꯗ
ꯎ ꯀꯅꯥꯅꯣ ꯅꯨꯡꯁꯤꯗꯦ ꯍꯥꯏꯔꯤꯕ
ꯇꯥꯕ꯭ꯔꯣ
ꯍꯧ ꯍꯧ ꯇꯥꯏ ꯇꯦ
ꯑꯣ
ꯀꯅꯥꯅ ꯅꯨꯡꯁꯤꯗꯦ ꯍꯥꯏꯅꯣ
ꯅꯪꯅ
ꯀꯔꯝ ꯀꯥꯟꯗ ꯍꯥꯏꯈ꯭ꯔꯒꯦ
ꯅꯪ ꯅꯨꯡꯁꯤꯗꯦ ꯍꯥꯏꯕ ꯅꯠꯇ꯭ꯔ ꯉꯁꯥꯏ
ꯀꯃ ꯀꯥꯟꯗ
ꯍꯧꯖꯤꯛ
ꯍꯥꯏꯗ
ꯍꯥꯏꯗ꯭ꯔꯗꯤ ꯅꯨꯡꯁꯤꯌꯦꯀꯣ ꯑꯗꯨꯗꯤ
ꯑꯗꯨ ꯅꯪ ꯃꯗꯤ ꯊꯦꯡꯅꯔꯁꯦ ꯎꯅꯔꯁꯦꯕꯥꯅꯤꯁꯨ
ꯎꯝ ꯌꯥꯏ
ꯌꯥꯏꯀꯣ
ꯍꯣꯏ
ꯅꯣꯡꯃ ꯃꯇꯝ ꯆꯥꯕ ꯑꯃꯗꯀꯣ
ꯎꯝ ꯎꯝ
ꯎꯄꯥꯏꯃꯤꯁꯦ
ꯍꯣꯏ ꯍꯣꯏ ꯊ ꯑꯗꯨ ꯃꯐꯝ ꯃꯌꯥꯝ ꯂꯩ ꯀꯣꯏꯅꯕ
ꯍꯣꯏꯅꯤꯡꯉꯥꯏ ꯃꯈꯥ ꯂꯩꯕ꯭ꯔꯥꯅꯦ
ꯂꯩ ꯂꯩ ꯑꯩꯈꯣꯏ ꯃꯔꯅꯥꯛꯇꯁꯨ ꯃꯌꯥꯝ ꯂꯩ
ꯍ
ꯑꯩꯈꯣꯏ ꯃꯌꯥꯝ ꯑꯩꯈꯣꯏ ꯑꯩꯈꯣꯏ ꯃꯔꯅꯥꯛꯇꯁꯨ ꯃꯌꯥꯝ ꯂꯩ
ꯑꯣ ꯑꯗꯨꯨꯗꯤꯟ ꯂꯒꯦ
ꯖꯣꯏꯁꯥꯅ ꯑꯗꯨ ꯈꯪꯕ꯭ꯔꯥ
ꯍ
ꯖꯣꯏꯁꯅꯥ ꯑꯗꯨ ꯈꯪꯕ꯭ꯔꯕ
ꯇꯞꯗꯤ ꯇꯥꯏꯌꯦꯗꯨ ꯆꯠꯦ
ꯑꯗꯣ ꯑꯩꯈꯣꯏ ꯃꯅꯥꯛꯅꯤ
ꯑꯣ ꯑꯁ ꯗꯨꯗꯤ ꯂꯥꯛꯅꯤꯡꯉꯦꯍꯦ ꯆꯠꯅꯤꯡꯉꯦ
ꯎꯝ ꯎꯝ
ꯀꯗꯔꯣ
ꯎ ꯇꯥꯕꯣ
ꯑꯧ ꯑꯧ ꯍꯥꯎꯀꯦ
ꯇꯧꯔꯤ ꯇꯧꯔꯤ ꯅꯣꯕ
ꯍꯤꯞ ꯄꯤꯗ
ꯊꯥꯒꯆꯦꯟꯕ꯭ꯔꯥ
ꯆꯤꯟꯗꯦꯗ ꯍꯤꯞꯄꯕꯨ ꯀꯅꯥꯅ ꯊꯕꯛ ꯍꯥꯏꯅꯒꯤ
ꯑꯦ ꯊꯕꯛ ꯆꯤꯟꯕꯒꯨꯝꯅ ꯅꯪꯒꯤ ꯈꯣꯟꯖꯧꯗꯤ ꯇꯨꯝꯅꯤꯡꯈꯕ꯭ꯔꯥ ꯅꯠꯇ꯭ꯔꯒꯅ
ꯍꯜꯂꯣ
ꯇꯥꯕꯔꯣ
ꯎꯝ
ꯅꯪꯒꯤ ꯈꯣꯟꯖꯦꯜꯗꯣ ꯁꯦꯡꯅ ꯑꯃꯨꯛ ꯇꯥꯗ꯭ꯔꯦ ꯑꯗꯣ ꯑꯃꯨꯛ ꯇꯥꯛꯑꯦ
ꯍꯧꯖꯤꯛ ꯇꯥꯔꯕꯣ
ꯍꯧꯖꯤꯛꯇꯤ ꯑꯃꯨꯛ ꯇꯥꯏ ꯅꯦꯋꯥ ꯐꯠꯇꯕꯒꯤꯔ ꯀꯔꯤꯒꯤꯅꯣ
ꯈꯪꯗꯦ ꯑꯩꯁꯨ ꯅꯦꯠꯋꯥꯛꯅ ꯇꯧꯔꯤꯅꯦ ꯅꯦꯠꯋꯥꯛꯅ ꯅꯪ ꯋꯥꯗ꯭ꯔꯣ ꯏꯕꯗꯣ
ꯍꯥꯥ
ꯋꯥꯗ꯭ꯔꯕ ꯏꯕꯗꯣ
ꯑꯁ ꯋꯥꯔꯁꯨ ꯎꯄꯥꯏ ꯂꯩꯇꯦ ꯏꯗꯕ ꯌꯥꯗꯕꯅꯤꯅ
ꯎ ꯎꯝ
ꯏꯕꯤꯔꯣ ꯑꯩꯒꯤꯁꯨ ꯅꯪꯅ ꯊꯥꯕꯤꯔꯛꯀꯦ ꯑꯩ
ꯎꯝ ꯎꯝ
ꯇꯥꯔꯕꯣ
ꯈꯨꯏ ꯃꯥꯟꯅꯗ꯭ꯔꯗꯤ
ꯀꯥꯏꯁꯨ ꯀꯥꯏꯗꯦꯍꯦ ꯑꯣꯖꯥ ꯇꯣꯉꯥꯟ ꯇꯣꯉꯥꯟꯅꯤ
ꯍꯥ ꯑꯗꯨ ꯌꯥꯗ ꯌꯥ
ꯎꯝ ꯌꯥꯏ ꯅꯪꯅ ꯏꯕꯤꯒꯦ ꯑꯩꯗꯤ ꯅꯨꯡꯁꯤꯔꯒ ꯏꯕꯤꯔꯦ ꯑꯩꯗꯤ
ꯍꯥꯥ
ꯂꯎꯕ ꯂꯥꯛꯆꯦ ꯍꯥꯏꯒ
ꯍꯣꯏ ꯂꯥꯛꯑꯣ ꯉꯥꯏꯕꯤꯔꯝꯒꯦ ꯊꯣꯡꯉꯥꯟꯗ
ꯅꯪꯅ ꯂꯧꯕ ꯂꯥꯛꯇꯣꯏꯅꯦ ꯑꯩꯒꯤ ꯏꯕꯤ
ꯍꯣꯏ ꯂꯥꯛꯑꯣ ꯉꯥꯏꯕꯤꯔꯝꯒꯦ ꯚꯥꯏ
ꯅꯪ ꯂꯥꯛꯑꯣ ꯍꯥꯏꯕꯅꯦ ꯑꯩ ꯂꯥꯛꯀꯦ ꯍꯥꯏꯕꯅꯤ
ꯑꯣ ꯑꯩꯕꯨ ꯂꯥꯛꯑꯣ ꯍꯥꯏꯕ
ꯂꯧꯕꯗꯣ ꯅꯪ ꯂꯛꯑꯣ ꯍꯥꯏꯕꯣ ꯑꯩꯅꯗ
ꯍꯣꯏ ꯍꯣꯏ ꯂꯥꯛꯀꯦ
ꯎꯝ
ꯑꯗꯨ ꯇꯨꯝꯃꯨꯅꯨꯀꯣ
ꯑꯩ ꯂꯥꯛꯄ ꯃꯇꯝꯗ ꯇꯨꯝꯈ꯭ꯔꯦ ꯑꯩꯗꯤ ꯀꯔꯤ ꯇꯧꯗꯣꯏꯕ ꯇꯥꯕ꯭ꯔꯣ
ꯑꯥꯎ ꯇꯥꯏ ꯇꯥꯏ
ꯀꯔꯤ ꯇꯧ ꯀꯔꯤ ꯇꯧꯔꯤꯅꯣꯕ ꯅꯪꯒꯤ ꯈꯨꯣꯟꯖꯦꯜꯗꯣ ꯑꯃꯨꯛ ꯇꯥꯛꯑꯦ ꯑꯃꯨꯛ ꯇꯥꯗꯦ
ꯑꯩꯗꯤ ꯅꯪꯒꯤ ꯑꯗꯨꯝ ꯇꯥꯏ
ꯊꯒꯠꯁꯤꯡꯤꯡꯃ ꯃꯥꯂꯗ ꯅꯪꯁꯦ ꯑꯣ
ꯌꯥ ꯍꯤꯞꯄꯤ ꯍꯥꯏꯔꯒ ꯍꯥꯏꯕ ꯂꯩ ꯍꯥꯏꯕ
ꯁꯣ ꯍꯁꯦ ꯇꯗ꯭ꯔꯦ
ꯇꯥꯔꯕꯣ
ꯍꯧꯖꯤꯛ ꯇꯥꯏ
ꯇꯨꯝꯃꯤ ꯍꯥꯏꯕꯅꯤꯗ
ꯑꯣ
ꯈꯪꯗ꯭ꯔꯦ ꯍꯧꯖꯤꯛꯁꯦ ꯅꯦꯠꯋꯥꯛꯛꯁꯦ ꯈꯔ ꯅꯨꯡꯉꯥꯏꯇꯕ ꯃꯥꯜꯂꯤꯦ ꯃꯩ ꯃꯨꯠꯄꯒꯤ
ꯑꯣ ꯑꯗꯨꯒꯤ ꯑꯣꯏꯔ ꯃꯅꯤ
ꯎꯝ ꯃꯔ ꯃꯔꯛꯇꯁꯅꯥꯏ
ꯕꯣꯜ ꯌꯦꯡꯗꯣꯏꯔꯥ
ꯇꯥꯔꯣ ꯁꯤꯁꯤ ꯃꯩꯃꯨꯛ ꯂꯥꯛꯇ꯭ꯔꯤ
ꯑꯣ
ꯅꯪ ꯌꯦꯡꯒꯦꯔꯣ
ꯈꯪꯗ꯭ꯔꯦꯗ ꯇꯨꯝꯅꯤꯡꯗꯣꯏꯔꯥ ꯇꯨꯝꯅꯤꯡꯗꯤ ꯌꯦꯡꯕ ꯉꯝꯃꯔꯣꯏ ꯍꯧꯖꯤꯛꯄꯨꯗꯤ ꯇꯨꯝꯅꯤꯡꯗ꯭ꯔꯤꯌꯦ ꯑꯗꯨ ꯑꯣꯏꯔꯁꯨ ꯃꯇꯝ ꯂꯥꯛꯂꯗꯤ ꯇꯨꯝꯅꯤꯡꯕ ꯐꯥꯎꯗꯦ ꯇꯨꯝꯗꯣꯏꯩꯅ
ꯎꯝ ꯃꯤꯉꯣꯟꯗ ꯀꯣꯜ ꯑꯗꯨꯝ ꯃꯤꯉꯣꯟꯗ ꯀꯣꯜ ꯑꯗꯨꯝ ꯇꯧꯔꯣ ꯇꯨꯡꯅꯤꯡꯗꯅꯕ
ꯃꯤ ꯂꯩꯇꯕꯒꯤꯅꯦ ꯇꯧꯅꯤꯡꯉꯦ
ꯋꯥꯆꯞꯇ ꯇꯧꯒꯦꯅꯦ
ꯎ ꯑꯗꯨꯗꯣ ꯅꯪ ꯅꯪꯅ ꯇꯔꯛꯄ ꯌꯥꯕ꯭ꯔꯥꯅꯦ
ꯍꯥ
ꯅꯪꯉꯣꯟꯅ ꯇꯧꯔꯛꯄ ꯌꯥꯕ꯭ꯔꯣ ꯍꯥꯏꯕ ꯔ
ꯎꯝ ꯌꯥꯏꯌꯦ ꯌꯥꯏ
ꯑꯁꯤ ꯌꯥꯏ ꯍꯥꯏꯔꯒ ꯑꯇꯣꯞꯄ ꯅꯪꯒꯤ ꯁꯥꯏꯅ ꯇꯧꯔꯛꯑꯗꯤ ꯑꯃꯨꯛ ꯀꯔꯤ ꯇꯧꯗꯣꯏꯕ ꯎ
ꯂꯩꯇꯦꯍ ꯑꯩꯉꯣꯟꯗ ꯇꯧꯔꯅꯤꯉꯒꯤ ꯑꯪ
ꯀꯠꯇꯔ ꯒ ꯕꯤꯖꯤꯅꯦꯦꯗꯤ ꯑꯃꯨꯛ
ꯎꯝ
ꯊꯝꯅꯗꯣꯏꯅꯤ ꯅꯨꯡꯗꯥꯡꯗ
ꯑꯣ ꯑꯩꯉꯣꯟꯗꯕꯨ ꯀꯅꯥꯅ ꯇꯧꯔꯛꯇꯨꯏꯕ
ꯂꯩꯔꯝꯅꯤꯍꯦ ꯇꯧꯔꯝ ꯅꯤꯉꯥꯏ
ꯂꯩꯇ꯭ꯔꯦ ꯍꯥꯏꯕꯅꯦ
ꯀꯔꯤꯒꯤꯅꯣꯕ ꯑꯗꯣ ꯂꯩꯛ ꯑꯗꯨꯅ
ꯎꯝ ꯕꯤꯗꯌꯥꯎꯔꯛꯇ꯭ꯔꯦꯗ
ꯍꯥꯏꯕꯗꯤ ꯅꯪꯉꯣꯟꯗ ꯅꯪꯒꯤ ꯊꯝꯃꯣꯏ ꯊꯣꯈꯥꯏꯕ ꯃꯤ ꯂꯩꯕꯖꯗ꯭ꯔꯥ
ꯀꯔꯤꯕ ꯀꯔꯤꯕ
ꯒꯤ ꯊꯝꯃꯣꯏꯀꯣ
ꯎꯝ
ꯊꯈꯥꯏꯈꯕ ꯃꯤ ꯂꯩꯕꯒꯤꯔꯥꯅ ꯍꯥꯏꯕ
ꯎꯝ ꯎꯝ
ꯊꯝꯃꯣꯏ ꯆꯣꯛꯄ ꯅꯥꯏ
ꯑꯩ ꯊꯃꯣꯏ ꯊꯨꯒꯥꯏꯕꯤꯈ꯭ꯔꯦ ꯑꯗꯨꯕꯨ
ꯑꯣ ꯌꯥꯝꯅꯨꯡꯁꯤꯌꯦ ꯑꯁ ꯁꯝꯅꯤꯉꯥꯏ ꯇꯧꯔꯣ
ꯑꯣ ꯁꯝ ꯑꯁꯤ ꯌꯥꯔꯔꯣꯏꯗ ꯀꯥꯏꯔꯕꯗꯨꯕꯨ ꯑꯗꯨꯝ ꯌꯨꯔꯛꯑꯅꯤꯗ
ꯑꯁ ꯇꯧ ꯆꯝꯅꯥ ꯇꯧꯗ ꯌꯥꯏꯗ
ꯀꯃꯥꯏꯅ
ꯅꯪꯅ ꯇꯧꯗꯦ ꯑꯩ ꯇꯧꯕꯤꯌꯣꯔꯥ
ꯀꯃꯥꯏꯅ
ꯑꯗꯨ ꯑꯩ ꯇꯧꯕꯤꯌꯣꯔꯥ ꯍꯥꯏꯕ
ꯍꯣꯏꯅꯦ ꯍꯣꯏꯅꯦ ꯀꯃꯥꯏꯅ ꯇꯧꯗꯣꯏꯅꯣ
ꯀꯃꯥꯏꯅ ꯇꯧꯗꯣꯏ ꯍꯥꯏꯕꯗꯣ ꯑꯩꯅ ꯇꯧꯕꯤꯗꯤ ꯑꯗꯨꯝ ꯌꯥꯗꯣꯏꯅꯦ
ꯑꯗꯨ ꯀꯃꯥꯏꯅ ꯇꯧꯗꯣꯏꯅꯣ ꯇꯧꯔꯣꯅꯦ
ꯑꯗꯨꯇꯪ ꯌꯥꯗꯣꯏꯔꯥ ꯍꯥꯏꯕ
ꯍꯥ
ꯑꯩꯅ ꯇꯧꯕꯗꯣ ꯅꯪ ꯌꯥꯗꯣꯏꯔꯥ ꯍꯥꯏꯕ
ꯍꯣꯏꯅꯦ ꯌꯥꯕ꯭ꯔꯥ ꯌꯥꯗꯕ꯭ꯔꯥ ꯌꯥꯕ꯭ꯔꯥ ꯌꯥꯗꯕ꯭ꯔꯗꯨꯗꯤ ꯌꯦꯡ ꯇꯥꯔꯦꯗꯅ
ꯑ ꯑꯗꯨꯗꯤ ꯍꯥꯏꯔꯣꯏ ꯌꯥꯏ ꯍꯥꯏꯗꯣꯏꯅꯤ
ꯑ ꯋꯥꯔꯤꯁꯦ
ꯎ ꯃꯤ ꯇꯅ ꯀꯥꯏ ꯇꯨꯃꯤ ꯀꯥꯏꯖꯅ
ꯍꯦ ꯍꯦ ꯂꯥꯡꯒꯅꯨ ꯍꯥꯏꯌꯨ
ꯃꯥꯁꯨ ꯁꯥꯟꯅꯕꯅꯤꯅ ꯎꯄꯥꯏ ꯂꯩꯇꯦ
ꯇꯞꯅ ꯁꯥꯟꯅꯧ ꯍꯥꯏꯌꯣ
ꯎꯝ
ꯅꯪ ꯃꯩ ꯀꯌꯥꯝ ꯌꯥꯎꯔꯤꯒꯦ ꯐꯣꯟ
ꯑꯩꯒꯤꯔꯣ
ꯎꯝ
ꯑꯩꯒꯤꯗꯤ ꯂꯩꯔꯦꯗ ꯉꯁꯥꯏ ꯆꯥꯔꯖꯤꯡ ꯇꯧꯕꯤꯔꯝꯕꯒꯤ ꯅꯪꯒꯤꯗꯤ ꯂꯩꯇꯕ꯭ꯔ ꯇꯪꯈꯥꯏꯒꯨꯝꯕꯗꯤ ꯌꯧꯋꯦ
ꯎꯝ ꯐꯩ ꯐꯩ
ꯅꯪ ꯐꯣꯟꯗꯒꯤ ꯕꯣꯜ ꯁꯥꯅꯕ ꯌꯦꯡꯗꯣꯏꯔꯥ
ꯃꯩ ꯂꯥꯛꯇ꯭ꯔꯗꯤ ꯎꯄꯥꯏ ꯂꯩꯇꯦ ꯌꯦꯡ ꯇꯥꯕꯅꯤ
ꯑꯣ
ꯍꯩ ꯅꯦꯠꯋꯥꯔꯛ ꯃꯇꯥꯁꯤꯒ ꯊꯥꯕꯨ ꯊꯥꯖꯗ꯭ꯔꯦꯗ
ꯎꯝ
ꯇꯨꯝꯒꯦ ꯍꯥꯏꯔꯁꯨ ꯌꯥꯗꯦ ꯇꯨꯝꯕ ꯌꯥꯗꯦ ꯍꯧꯖꯤꯛ
ꯍꯧꯖꯤꯛ ꯇꯨꯝꯃꯣ ꯑꯗꯨꯒ ꯍꯣꯔꯦꯟ ꯍꯧꯒꯠꯂꯒ ꯕꯣꯜ ꯁꯅꯕꯗꯨ ꯌꯦꯡꯉꯣ
ꯇꯨꯝꯕ ꯌꯥꯗꯕꯩꯅꯦ ꯇꯨꯝꯗ꯭ꯔꯤꯁꯦ
ꯀꯔꯤ ꯇꯧꯕꯒꯤꯅꯣꯕ ꯇꯨꯝꯕ ꯌꯥꯗꯕꯗꯣ ꯑꯩꯗꯤ ꯑꯗꯨꯝ ꯇꯨꯝꯒꯦꯗꯤ ꯑꯗꯨꯝ ꯇꯨꯝꯃꯦ
ꯅꯪ ꯈꯪꯉꯣꯏ ꯑꯩ ꯇꯨꯝꯕ ꯌꯥꯗꯕꯁꯦ
ꯑꯣ ꯊꯃꯣꯏ ꯊꯨꯒꯥꯏꯕꯒꯤꯔꯣ ꯊꯃꯣꯏ ꯀꯥꯏꯕꯒꯤꯔꯣ
ꯃꯤꯠ ꯎꯏꯁꯤꯟꯕ ꯌꯥꯗꯦꯕ
ꯑꯁ ꯑꯗꯨꯗꯤ ꯀꯔꯤ ꯇꯧꯕꯩꯔꯕ
ꯃꯤꯠ ꯎꯏꯁꯤꯜꯂꯗꯤ ꯃꯁꯛꯇꯣ ꯑꯗꯨꯝ ꯎꯔꯛꯄ